ꯍꯜꯂꯣ
ꯇꯔꯣ
ꯎꯝ ꯇꯥꯏꯌꯦ
ꯑꯣ
ꯆꯠ ꯆꯥꯔꯕꯣ
ꯍꯣꯏ ꯆꯥꯔꯦ
ꯀꯔꯤ ꯃꯊꯦꯜ ꯆꯥꯕꯅꯦ
ꯀꯪꯁꯣꯏ ꯆꯥꯏꯍꯦ
ꯀ ꯑꯣꯏꯣꯏꯅ
ꯅꯪꯅꯦ
ꯑꯩꯗꯤ ꯁꯧꯒ꯭ꯔꯤ ꯆꯥꯏ
ꯁꯧꯁꯤꯕꯨ ꯍꯥꯎꯕ꯭ꯔꯣꯅꯦ
ꯎꯄꯥꯏ ꯂꯩꯇꯦꯅꯦ ꯂꯩꯇꯕꯒꯤ ꯁꯤ ꯀꯥꯏ ꯆꯕ꯭ꯔꯣ
ꯊꯕꯛ ꯆꯜꯂꯦ ꯃꯁꯤꯗꯤ
ꯀꯔꯤ ꯊꯕꯒꯀꯣ
ꯔꯦꯁꯇꯣꯔꯦꯟꯗ ꯌꯥꯎꯕꯤꯅꯦ
ꯔꯁꯇꯨꯔꯦꯟꯗ
ꯍꯣꯏ
ꯊꯥꯒꯤ ꯇꯣꯂꯣꯞ ꯀꯌꯥꯅꯣ
ꯇꯂꯣꯞ
ꯏꯁ ꯇꯂꯣꯞ ꯌꯥꯎꯗ꯭ꯔꯗꯤ ꯀꯔꯝꯍꯥꯏꯅ ꯁꯨꯔꯤꯕ
ꯎꯝ ꯑꯁ
ꯀꯃꯥꯏ ꯀꯃꯥꯏ ꯇꯧꯔꯤꯒꯦ ꯅꯪꯕ ꯀꯔꯤ ꯀꯔꯤ ꯍꯣꯠꯅꯔꯤꯒꯦ
ꯎꯝ ꯁꯨꯝ ꯅꯨꯡꯉꯥꯏꯌꯦ ꯁꯤꯗꯕꯅꯤꯅ
ꯍꯥꯥ
ꯁꯤꯗ꯭ꯔꯤꯕꯅꯤꯅ ꯑꯁꯨꯝ ꯅꯨꯡꯉꯥꯏꯔꯤ ꯍꯥꯏꯕ ꯇꯥꯔꯦꯕ
ꯀꯔꯤ ꯊꯕꯛ ꯇꯧꯕꯔꯣ
ꯎꯝ ꯍꯧꯖꯤꯛꯄꯨꯗꯤ ꯀꯔꯤꯁꯨ ꯇꯥꯗ꯭ꯔꯤ ꯑꯗꯨꯝ ꯀꯣꯂꯦꯖ ꯂꯣꯏꯔꯒ ꯑꯗꯨꯝ ꯌꯨꯝꯗ ꯂꯩꯔꯤ ꯎꯝ
ꯀꯩ ꯀꯅꯥ ꯀꯅꯥꯥ ꯂꯩꯕ꯭ꯔꯣ ꯅꯪꯕꯨ
ꯍꯧꯖꯤꯛ ꯏꯇꯨꯝꯗ ꯂꯩꯌꯦ ꯐꯣꯟ ꯆꯥꯔꯖ ꯇꯧꯔꯒ ꯐꯝꯃꯤ
ꯎꯝ
ꯅꯣꯏꯗꯤ ꯀꯅꯥ ꯀꯅꯥ ꯂꯩꯦ
ꯑꯩꯗꯤ ꯏꯊꯟꯗ ꯂꯩꯌꯦꯦ
ꯃꯤꯅ ꯐꯥꯕꯤꯅꯤꯀꯣ ꯂꯩꯁꯥꯥꯕꯤꯗꯤ
ꯎꯝ ꯐꯕꯤꯌꯨ ꯃꯤ ꯂꯩꯇ꯭ꯔꯦꯗ
ꯉꯝꯒꯅꯤꯍꯦ ꯃꯤ ꯏꯁꯣꯔꯅ ꯆꯥꯟꯕꯤꯕꯃꯥ
ꯂꯩꯇꯦ
ꯑꯩ ꯑꯣꯏꯔꯣ ꯀꯅꯥ ꯑꯣꯏꯔꯣ ꯍꯌꯦꯡꯁꯨ ꯆꯠꯇꯣꯏꯔꯣ ꯔꯦꯁꯇꯨꯔꯦꯟꯗ
ꯍꯣꯏ ꯅꯨꯡꯇꯤꯒꯤ ꯆꯠꯇꯣꯏꯅꯦ
ꯎꯝ ꯅꯪꯒꯤ ꯔꯦꯁꯇꯨꯔꯦꯟꯔꯣ ꯃꯤꯒꯤꯔꯣ
ꯃꯤꯒꯤꯅꯦ
ꯑꯗꯨꯒ ꯇꯥ ꯇꯣꯂꯣꯞ ꯁꯥꯗꯕ
ꯃꯤꯒꯤ ꯃꯤꯅꯥꯏ ꯇꯧꯕꯅꯦ
ꯎꯝ ꯀꯗꯥꯏ ꯅꯨꯄꯥꯗꯤ ꯀꯣꯏꯅꯗꯕ꯭ꯔꯣ
ꯅꯨꯄꯥꯅꯤ ꯀꯣꯏꯒꯦꯅ ꯍꯥꯏꯇꯦ
ꯀꯇꯥꯏꯇꯥꯀꯤ ꯑꯃꯨ ꯀꯖꯤꯜꯂꯨꯅ
ꯅꯨꯄꯥ ꯀꯣꯏꯖꯅꯤꯡꯗꯦ ꯄꯥꯝꯗꯦ ꯅꯨꯄꯥ ꯍꯥꯏꯕ ꯖꯥꯁꯦ ꯇꯜꯂꯦ
ꯏꯁ ꯅꯪꯅ ꯊꯦꯡꯅꯕꯗꯣ ꯐꯠꯇꯕ ꯑꯣꯏꯔꯝꯒꯅꯤ ꯍꯥꯟꯅ ꯊꯦꯡꯅꯕꯗꯣ
ꯇꯜꯂꯤ
ꯀꯔꯤꯒꯤ ꯇꯟꯕꯅꯦꯍꯦ ꯏꯁ ꯌꯨꯝ ꯄꯥꯟꯗꯕꯗꯤ ꯌꯥꯔꯣꯏ
ꯄꯨꯟ ꯇꯟꯕ
ꯌꯨꯝ ꯄꯥꯜꯂꯣꯏ ꯍꯥꯏꯔꯗꯤ ꯁꯤꯁꯇꯔ ꯑꯣꯟꯒ꯭ꯔꯣ
ꯁꯤꯇꯔ ꯑꯣꯏꯅ
ꯅꯪ ꯌꯨꯝ ꯄꯥꯜꯂꯔꯣꯏ ꯌꯨꯝ ꯄꯥꯜꯂꯔꯣꯏ ꯑꯗꯨꯝ ꯂꯩꯔꯗꯤ ꯅꯪ ꯂꯧꯒꯗꯧꯕ ꯅꯨꯞ ꯄꯥꯗꯣ ꯃꯤ ꯏꯁꯣꯔꯅ ꯁꯦꯝꯕꯤꯕ ꯅꯨꯄꯥꯗꯣ ꯆꯨꯛ ꯁꯥ ꯂꯩꯕ ꯇꯥꯔꯦ ꯅꯨꯄꯤ ꯊꯤꯗꯕꯤꯗ
ꯎꯝ
ꯇꯧꯍꯩꯗꯕꯅꯤ ꯇꯧꯍꯩꯗꯕꯅꯤ ꯄꯥꯞ ꯆꯦꯟꯒꯅꯤ
ꯅꯪ ꯀꯗꯥꯏ ꯂꯩꯕ꯭ꯔꯣ ꯆꯤꯡꯗ ꯂꯩꯕ꯭ꯔꯣ ꯇꯝꯄꯥꯥꯛ ꯂꯩꯕ꯭ꯔꯣ
ꯆꯤꯡꯗ
ꯑꯣ
ꯇꯝꯄꯥꯛꯀ ꯀꯨꯝꯅꯤꯡꯗ꯭ꯔꯦꯗ ꯁꯥꯕꯒꯤ
ꯅꯣꯏꯔꯣꯝꯗ ꯏꯪꯕꯔꯥꯅꯦ
ꯏꯁ ꯑꯩꯈꯣꯏꯗꯗꯤ ꯅꯣꯡ ꯆꯨꯏꯅ ꯍꯧꯖꯤꯛ ꯀꯟꯅ
ꯎꯝ
ꯑꯩꯈꯣꯏꯗꯤ ꯁꯝꯃꯔꯗꯨ ꯋꯤꯟꯇꯔ ꯋꯤꯟꯇꯔꯗꯨ ꯋꯤꯟꯇꯔꯅꯦ ꯑꯩꯈꯣꯏꯗꯤ
ꯅꯨꯡꯉꯥꯏꯔꯦꯅꯦ ꯑꯗꯨꯗꯤ
ꯁꯨꯝ ꯂꯩꯒꯔꯥꯖꯤꯔꯥ
ꯂꯩꯔꯁꯦ
ꯎꯝ ꯂꯩꯅꯤꯡꯗ꯭ꯔꯗꯤ ꯑꯃꯨꯛꯀ ꯂꯩꯔꯁꯤꯔꯣ ꯑꯁꯦꯡꯕ
ꯂꯩꯔꯁꯤꯅꯦ ꯑꯁꯦꯡꯕ
ꯎꯝ ꯅꯨꯄꯤ ꯀꯣꯏꯕ ꯐꯪꯗꯔꯤꯒꯥꯟꯗꯀꯣ
ꯍꯥꯏ
ꯅꯨꯄꯤ ꯀꯣꯏꯕ ꯐꯪꯗꯦ ꯐꯪꯗ꯭ꯔꯦꯕ ꯁꯣꯝꯗ ꯅꯪ ꯑꯣꯏꯅ ꯂꯧꯁꯤꯟꯈ꯭ꯔꯁꯤꯔ ꯈꯪꯗꯦ
ꯂꯧꯁꯤꯜꯂꯣ ꯂꯧꯁꯤꯜꯂꯣ
ꯄꯩꯁꯥ ꯈꯔ ꯊꯧ ꯊꯧꯔꯥꯡ ꯇꯧꯍꯦ
ꯅꯪꯕꯨ ꯆꯍꯤ ꯀꯌꯥ ꯁꯨꯔꯒꯦ
ꯑꯁ ꯌꯥꯝꯈ꯭ꯔꯦꯗ ꯍꯅꯨꯈ꯭ꯔꯦ
ꯌꯥꯝꯈꯔꯦ ꯍꯥꯏꯕ ꯀꯌꯥ
ꯇꯜꯂꯦ
ꯀꯨꯟꯊꯔꯥ ꯁꯨꯔꯕꯣ
ꯀꯨꯟꯊ꯭ꯔꯥ ꯁꯨꯈ꯭ꯔꯦ ꯐꯥꯒꯤ ꯇꯧꯕꯅꯦꯍꯦ
ꯀꯌꯥ
ꯇꯣꯋꯦꯟꯇꯤ ꯁꯝꯊꯤꯡ ꯑꯣꯏꯌꯦ
ꯑꯩꯁꯨꯅꯦ ꯇꯣꯋꯦꯟꯇꯤ ꯁꯝꯊꯤꯡ ꯅꯥꯏꯟꯇꯤꯟ ꯇꯣꯋꯦꯟꯇꯤ ꯁꯝꯊꯤꯡ
ꯅꯣꯏ ꯅꯆꯤꯟꯅꯤꯌꯥꯎ ꯅꯅꯥꯎ ꯀꯤꯌꯥꯔꯣ
ꯆꯤꯟꯅꯥꯎꯗꯣ ꯌꯥꯝꯃꯦ
ꯌꯥꯝꯒꯟꯕꯅꯦ ꯅꯣꯏ ꯀꯥꯡꯒꯨꯁꯦ
ꯅꯣꯏꯗꯤ ꯅꯣꯏ ꯀꯥꯡꯒꯨꯗꯤ ꯌꯥꯝꯗꯕ꯭ꯔꯣ ꯍꯥ
ꯅꯣꯏ ꯅꯣꯏ ꯀꯥꯡꯒꯨꯁꯤ ꯈꯔ ꯌꯥꯝꯒꯟꯕꯅꯦꯕ
ꯎꯝ ꯅꯣꯏ ꯀꯥꯡꯒꯨꯁꯨ
ꯑꯩꯈꯣꯏ ꯑꯈꯣꯏ ꯑꯩꯈꯣꯏꯒꯤꯗꯤ ꯃꯉꯥꯅꯦ
ꯑꯩꯈꯣꯏꯗꯤ ꯇꯔꯦꯠꯅꯦ
ꯑꯈꯣꯏ ꯃꯉꯥꯜ ꯅꯨꯄꯥ ꯉꯥꯛꯇ
ꯎꯝ
ꯅꯣꯏ ꯅꯨꯄꯤ ꯀꯌꯥ ꯅꯨꯄꯥ ꯀꯌꯥ
ꯅꯨꯄꯥ ꯑꯃ ꯅꯨꯄꯤ ꯉꯥꯛꯇ
ꯑꯩꯁ ꯅꯪꯅ ꯀꯌꯥ ꯁꯨꯕ
ꯑꯩꯅ ꯃꯌꯥꯏꯁꯨꯕ
ꯔꯣꯇꯤ ꯇꯔꯨꯛꯇ ꯃꯌꯥꯥꯢ
ꯎꯝ ꯇꯔꯦꯠꯇ ꯃꯌꯥꯏ
ꯇꯔꯦꯠꯇ ꯃꯌꯥꯏ ꯀꯌꯥ ꯀꯌꯥꯔꯣ
ꯀꯩꯅꯣ ꯊꯤꯌꯨꯅ ꯅꯪ ꯅꯈꯨꯠꯇꯣ
ꯊꯤꯠꯌꯥ ꯑꯩ ꯈꯨꯠꯇ ꯃꯉꯥꯏ ꯈꯛꯇꯅꯤ ꯀꯔꯝꯍꯥꯏꯅ ꯊꯤꯗꯣꯏ꯭ꯔꯣ
ꯊꯤꯌꯣ
ꯆꯨꯝꯗꯕ꯭ꯔꯅꯦ ꯑꯩꯅ ꯉꯥꯡꯕꯗꯣ
ꯆꯨꯝꯗꯦ
ꯏ ꯆꯨꯝꯅꯤꯀ ꯑꯩ ꯈꯨꯠ ꯃꯉꯥ ꯈꯛꯇꯅꯤ ꯀꯃꯥꯏꯅ ꯊꯤꯗꯦꯅ
ꯊꯤꯌꯨꯅꯦ ꯐꯣꯟ ꯄꯥꯢꯔꯁꯨ ꯊꯤꯌꯨꯅ
ꯅꯪꯁꯦ ꯃꯌꯥꯏ ꯑꯣꯏꯔꯗꯤ ꯑꯇꯦꯛ ꯑꯇꯨꯝ ꯑꯈꯨ ꯑꯈꯨ ꯑꯣꯏꯌꯦꯅꯦ
ꯀꯩꯅꯣ ꯑꯈꯨ ꯍꯥꯏꯕꯃꯤꯅ ꯀꯩꯅꯣ ꯀꯩ ꯂꯣꯟꯅꯣ ꯁꯤꯕꯣ
ꯑꯈꯣꯏ ꯂꯣꯟꯅꯤ
ꯎꯝ ꯅꯣꯏ ꯂꯣꯟ ꯑꯩꯉꯣꯟꯗ ꯉꯥꯡꯉꯒ ꯑꯩ ꯈꯪꯉ ꯇꯧꯕ ꯇꯥꯞꯇ ꯍꯨꯝ
ꯍꯨꯝ ꯈꯔ ꯈꯔ ꯈꯔ ꯈꯔ ꯍꯩꯖꯤꯜꯂꯣꯅ ꯁꯣꯝꯗ ꯂꯥꯛꯀꯗꯕ ꯀꯨꯏꯗ꯭ꯔꯦ
ꯍꯥꯏꯖꯤꯜꯃꯟꯂꯦ
ꯎꯝ
ꯍꯦꯅꯤꯡ ꯅꯤꯗ
ꯅꯨꯡꯉꯥꯏꯕꯅꯦ ꯍꯦ ꯅꯣꯏ ꯑꯩꯈꯣꯏꯗꯒ ꯂꯥꯛꯑꯗꯤ ꯍꯟꯅꯤꯡꯉꯣꯏ
ꯎꯝ
ꯄꯨꯔꯥ ꯗꯥꯔꯖꯤꯂꯤꯡꯅꯦ ꯀꯩꯅꯣ
ꯇꯝꯅꯤꯡꯂꯩꯢꯗ
ꯅꯣꯏ ꯅꯣꯏꯗꯤ ꯅꯣꯏꯗꯤ ꯅꯣꯏ ꯆꯤꯡ ꯅꯠꯇ꯭ꯔꯣ ꯅꯣꯏꯒꯤꯗꯣ
ꯍꯣꯏ ꯈꯣꯏ ꯆꯤꯡꯅꯩ
ꯅꯣꯏ ꯅꯣꯏ ꯂꯝꯕꯤꯖꯨ ꯌꯥꯝ ꯐꯠꯇꯕ ꯃꯥꯜꯂꯦ
ꯈ꯭ꯋꯪꯗꯔꯦ ꯆꯠꯇꯕ ꯀꯨꯏꯔꯦ ꯌꯨꯝꯒꯁꯦ
ꯌꯨꯝꯒꯨꯝꯕ ꯁꯛꯀ ꯍꯣꯠꯅꯔꯦ
ꯌꯨꯝ ꯁꯛ ꯀꯥꯎꯈ꯭ꯔꯕ ꯅꯨꯄꯤ ꯅꯪꯅ
ꯎꯝ ꯆꯠꯃꯟꯗꯕꯒꯤ
ꯍꯌꯦꯡꯋꯥꯢ ꯑꯩꯈꯣꯏ ꯂꯩ ꯑꯩꯈꯣꯏ ꯑꯩꯈꯣꯏ ꯂꯩꯕ ꯀꯥꯟꯗ ꯌꯨꯝ ꯀꯥꯎꯔꯕꯗꯤ ꯏꯁ ꯁꯣꯏꯔꯦꯍꯦ
ꯎꯝ
ꯁꯥꯍꯊꯤ
ꯀꯅꯥꯀꯅꯥ ꯂꯩꯕꯔꯩ ꯅꯪꯗꯦ ꯅꯣꯢ ꯐꯦꯃꯤꯂꯤꯒ ꯂꯩꯕꯔꯣ
ꯐꯦꯃꯤꯂꯤ ꯂꯣꯏꯅ ꯆꯠꯊꯣꯛꯈ꯭ꯔꯦ ꯁꯤꯃꯥꯏ ꯌꯦꯡꯕ ꯑꯩ ꯁꯣꯝꯗ ꯐꯣꯟ ꯆꯥꯔꯖ ꯇꯧꯍꯧꯔꯤ
ꯎꯝ
ꯅꯪ ꯔꯦꯟꯗ ꯂꯩꯕ꯭ꯔꯥ
ꯍꯣꯏ ꯔꯦꯟꯗ ꯂꯩꯌꯦ
ꯅꯪ ꯈꯛꯇ
ꯎꯝ
ꯑꯇꯣꯞꯄ ꯀꯅꯥꯁꯨ ꯂꯩꯇꯕꯥ ꯅꯣꯏ ꯃꯔꯨꯞꯁꯤꯡꯗꯣ
ꯂꯩꯇꯦ ꯢꯊꯟꯗ ꯂꯩꯕ ꯅꯨꯉꯥꯏ
ꯆꯥꯅꯤꯡꯕ ꯃꯇꯝ ꯑꯗꯨꯝ ꯆꯥꯅꯤ ꯐꯝꯅꯤꯡꯗꯦ ꯐꯝꯅ ꯇꯨꯝꯅꯤꯡꯗ ꯇꯨꯝꯅꯦ
ꯊꯣꯡꯅꯤꯡꯅ ꯊꯣꯡꯅꯤ
ꯌꯥꯝ ꯇꯟꯒꯅꯨ ꯌꯥꯝ ꯇꯟꯒꯅꯨ ꯑꯁ ꯑꯩꯈꯣꯏ ꯃꯤ ꯌꯥꯝꯕꯅꯦ ꯑꯩꯉꯣꯟ ꯅꯪ ꯆꯥꯛ ꯊꯣꯡꯕꯗ ꯋꯥꯒꯅꯤ
ꯀꯩ ꯊꯣꯡꯅꯣꯏꯕ ꯃꯁꯥ ꯃꯁꯥꯅ ꯂꯥꯝꯕ ꯁꯦꯝꯕ ꯊꯣꯡꯅꯅꯒꯤꯅꯣ
ꯎꯝ ꯍꯌꯦꯡ ꯑꯩꯈꯣꯏꯗ ꯄꯥꯜꯂꯛꯑꯗꯤ
ꯅꯣꯏ꫰ꯌꯨꯝꯗ ꯄꯟꯂꯀꯁꯨ ꯆꯥꯅꯤꯡ ꯕꯥ ꯁꯤꯡꯅ ꯍꯟꯅꯥ ꯊꯣꯡ ꯗꯣꯏꯕ ꯆꯥꯅꯤꯡꯗꯕꯁꯤꯡ ꯅꯥ ꯀꯣꯟꯅꯥ ꯆꯥꯗꯣꯏꯕ
ꯌꯥꯝ ꯁꯥꯊꯤꯗꯧ ꯃꯥꯜꯂꯦꯀꯣ
ꯑꯣ ꯌꯥꯝ ꯁꯥꯊꯤꯒꯅꯗꯦ
ꯎꯝ ꯑꯩꯗꯤ ꯅꯨꯄꯤ ꯁꯥꯊꯤꯕꯁꯦ
ꯆꯦꯟꯅꯤꯡꯕꯁꯦ ꯌꯥꯝ ꯀꯥꯅꯤꯡꯗꯦꯕ ꯃꯤ ꯐꯠꯇ ꯃꯤꯅꯦ ꯀ
ꯑꯥ
ꯎꯝ
ꯅꯨꯡꯁꯥ ꯃꯥꯟꯗꯣꯏ ꯃꯥꯜꯂꯦ ꯅꯨꯡꯁꯥ
ꯅꯨꯡꯁꯥ ꯃꯥꯏꯕꯅꯦ ꯍꯣꯏ ꯍꯣꯏ ꯁꯥꯛꯁꯨ ꯅꯨꯡꯁꯥ ꯃꯥꯏꯕꯅꯦ ꯈꯔ ꯈꯔ
ꯅꯨꯡꯁꯥ ꯃꯄꯤ
ꯎꯝ ꯅꯣꯡꯁꯥ ꯃꯄꯤꯅꯦ ꯇꯔꯣꯅꯨ
ꯑꯩ ꯅꯨꯡꯁꯥ ꯑꯩ ꯑꯩ ꯑꯩꯗꯤ ꯅꯨꯡꯁꯥ ꯃꯄꯥꯗꯤ ꯈꯪꯗ꯭ꯔ ꯅꯪꯅ ꯅꯧꯁꯥ ꯃꯄꯥ ꯁꯥꯊꯤꯕ ꯀꯣ
ꯎꯝ
ꯎꯝ ꯋꯥꯆꯠꯇ ꯇꯧꯔꯛꯀꯦꯀꯣ
ꯀꯩꯅꯣ
ꯁꯤ ꯅꯨꯡꯉꯥꯏꯇ꯭ꯔꯦꯕ
ꯉꯥꯏꯈꯣ ꯏꯕꯨꯡꯉꯣ
ꯎ ꯑ ꯅꯪꯗꯤ ꯋꯥꯁꯨ ꯉꯥꯡꯅꯤꯡꯗꯦ
ꯉꯥꯉꯁꯤꯅꯤ
ꯑꯩꯅ ꯉꯥꯡꯕ ꯈꯛꯇ
ꯆꯂꯍꯦ ꯑꯩꯅꯁꯨ ꯗꯨꯝ ꯉꯥꯡ ꯂꯩꯔꯒꯥ